ꯍꯜꯂꯣ ꯇꯥꯏ
ꯇꯕ꯭ꯔꯣ
ꯇꯥꯏꯌꯦ ꯇꯥꯗꯕ꯭ꯔꯣ
ꯑꯣ ꯇꯥ ꯐꯦ ꯀꯔꯤ ꯇ ꯎꯕ
ꯑꯁ ꯆꯥꯛ ꯌꯦꯟꯁꯥꯡ ꯊꯣꯡꯉꯒ ꯂꯩꯌꯦ ꯅꯪꯗꯤ ꯂꯣꯏꯔꯝꯃꯅꯤꯀꯣ
ꯎꯝ
ꯀꯔꯤ ꯃꯊꯦꯜ ꯇꯧꯔꯒꯦ ꯉꯁꯤꯗꯤ ꯀꯔꯤ ꯃꯊꯦꯜ ꯇꯧꯔꯒꯦ ꯉꯁꯤꯗꯤ
ꯃꯤꯟꯅꯁꯦꯗ ꯇꯣꯟꯔꯤ ꯌꯥ ꯁꯣꯗꯔꯤꯌꯦ
ꯀꯔꯤꯒꯤꯅꯣ ꯉꯁꯤ ꯏꯊꯥ ꯊꯥꯖꯗꯅ ꯍꯧꯖꯤꯛꯐꯥꯎ ꯊꯣꯡꯉꯝꯗ꯭ꯔꯤꯁꯤꯕꯣ ꯀꯔꯤꯦꯒꯤ
ꯏꯅꯍꯃ ꯐꯣꯅꯦꯁꯦ
ꯑꯗꯨꯁꯨ ꯊꯦꯡꯃꯟꯗ꯭ꯔꯣ ꯑꯩꯐꯥꯎ ꯌꯥꯝ ꯊꯦꯡꯅ ꯍꯧꯒꯠꯄ ꯃꯥꯜꯂꯦ ꯅꯪ ꯉꯁꯤ ꯑꯩꯗꯤꯀꯣ ꯍꯋꯥꯏ ꯊꯣꯡꯉꯉꯦ ꯆꯥꯅꯤꯡꯉꯗꯤ ꯂꯥꯛꯑꯣ
ꯍꯋꯥꯏ ꯍꯋꯥꯏꯗꯤꯖꯥꯅꯤ ꯀꯦꯁꯨ ꯊꯋꯥꯏ ꯊ ꯁꯥꯥ ꯊ ꯃꯗꯤ ꯂꯥꯛꯄꯣꯏ ꯌꯥꯕ
ꯅꯪ ꯂꯗꯤ ꯉꯥ ꯊꯣꯡꯉꯒ ꯂꯣꯏꯔꯦ ꯀꯔꯤꯔꯥ
ꯃꯃ ꯂꯥꯀꯦ
ꯂꯥꯛꯑꯣ ꯌꯨꯝ ꯂꯩꯗꯣꯏꯔꯪ ꯁꯤꯗꯤ ꯆꯠꯊꯣꯛꯇꯣꯏꯔꯣ
ꯁ ꯇ ꯀꯥꯏꯗꯦꯁꯥ ꯈꯦꯅꯣ
ꯊꯤꯈ꯭ꯔꯦꯁꯨ ꯆꯠꯂꯣꯌꯦꯦ ꯅꯪꯗꯤ
ꯍꯟꯅ ꯂꯩꯒꯔꯥ
ꯍꯣꯏ ꯌꯨꯝꯗ ꯂꯩꯒꯅꯤ ꯅꯪꯗꯤ
ꯑꯩꯁꯨꯨ ꯃ ꯂꯒꯅꯤꯅ
ꯑꯁ ꯅꯪꯁꯨ ꯌꯨꯝꯗ ꯂꯩꯕ ꯑꯩꯁꯨ ꯌꯨꯝꯗ ꯂꯩꯕ
ꯊꯕꯛ ꯂꯩꯇꯕ ꯑꯅꯤꯁꯦ ꯇꯨꯝꯕ ꯅꯨꯡꯉꯥꯏꯅ ꯇꯨꯝꯕꯤꯈꯤꯕ꯭ꯔꯣ ꯐꯖꯅ ꯇꯨꯝꯕꯤꯈꯤꯕ꯭ꯔꯣ
ꯑꯥ
ꯐꯖꯅ ꯇꯨꯝꯕꯤꯈꯤꯕ꯭ꯔꯕ
ꯑꯩꯅꯥ ꯊꯣꯡꯂꯝꯂꯦ ꯀꯣꯏꯕ ꯂꯥꯀꯑꯣ
ꯂꯥꯛꯀꯦ ꯅꯪ ꯀꯔꯤ ꯄꯤꯖꯒꯦ ꯍꯥꯏꯕꯅꯣ
ꯑꯩ ꯅꯪꯅ ꯆꯥꯅꯤꯡꯕ ꯑꯣꯛꯁꯥꯗꯣ ꯄꯤꯖꯒꯦ
ꯁ ꯁꯦꯡꯕ꯭ꯔꯣ ꯑꯁꯦꯡꯕꯒꯤꯔꯣ ꯍꯥꯥ
ꯀꯔꯤꯅꯣ
ꯑꯁꯦꯡꯕꯒꯤ ꯄꯤꯖꯥꯒꯤꯔꯣ
ꯅꯦ ꯂꯥꯛ ꯇ ꯂꯥꯀꯣꯅꯦ ꯅꯪꯕꯣ
ꯍꯧꯖꯤꯛꯐꯥꯎ ꯆꯠꯅꯤꯡꯈ꯭ꯔꯦ ꯑꯗꯨꯗꯤ ꯑꯩ ꯆꯥꯛ ꯆꯥꯗꯕꯤ ꯂꯥꯛꯑꯒꯦ ꯊꯣꯡꯉꯝꯒꯦꯔꯣ
ꯑ ꯂꯔꯕꯦ
ꯍꯣꯏ ꯂꯥꯛꯀꯦ ꯉꯥꯏꯔꯝꯃꯨꯀꯣ ꯅꯪꯁꯨ ꯆꯥꯗꯕꯤꯀꯣ
ꯅꯪꯁꯨ ꯀꯔꯤ ꯀꯔꯤꯅꯣ ꯍꯩꯒꯨꯝꯕ ꯄꯨꯔꯛꯑꯣ
ꯍꯣꯏ ꯄꯨꯔꯛꯀꯦ ꯑꯩꯈꯣꯏꯗ ꯍꯩꯅꯧ ꯂꯩꯑꯦ ꯍꯩꯅꯧ ꯌꯥꯝ ꯂꯩꯑꯦ
ꯍꯨꯖꯤꯛꯄꯣ
ꯍꯩꯅꯧ ꯆꯥꯅꯤꯡꯕ꯭ꯔꯣ
ꯎꯝ ꯅꯣꯏ ꯌꯨꯝꯕꯂꯗ ꯀꯣ ꯑꯩꯅꯣꯕ
ꯍꯩꯅꯧ ꯌꯥꯝ ꯂꯩꯌꯦ ꯄꯨꯔꯛꯄꯤꯒꯦ
ꯃ ꯍꯣ
ꯄꯨꯔꯥ ꯍꯣꯏ ꯄꯨꯔꯀꯦ ꯅꯪ ꯌꯥꯝ ꯆꯥꯕ ꯉꯝꯗꯣꯏꯔꯣ ꯌꯥꯝ ꯄ꯭ꯔꯛꯑꯣ ꯍꯥꯏꯕ꯭ꯔꯣ
ꯑꯩ ꯑꯩꯨ ꯃ ꯍꯅꯍ ꯔ ꯅꯍꯥꯟ ꯅꯍꯥꯟ ꯅꯨꯕꯥ ꯑꯃ ꯂꯄꯗ ꯑꯗꯨꯗ ꯌꯥꯝ ꯆꯥꯎꯕꯗ ꯌꯥꯝ ꯍꯥꯎ ꯑꯣꯏ
ꯍꯣꯏ ꯑꯗꯨꯗꯣ ꯑꯣ ꯅꯨꯄꯥꯗꯣ ꯌꯥꯝ ꯌꯥꯝ ꯆꯥꯕꯅꯦ ꯍꯩ ꯌꯥꯝ ꯄꯥꯝꯕꯅꯦ ꯑꯩꯔꯤ ꯌꯥꯝ ꯆꯒ ꯂꯩ
ꯑꯉꯥꯡꯕ ꯃꯁꯥ ꯃꯁꯥꯗꯣ ꯑꯗꯨꯁꯨ ꯌꯥꯝ ꯄꯥꯜꯂꯦ ꯍꯧꯖꯤꯛ
ꯄ ꯑꯗꯨꯗꯤ ꯑꯩꯗꯤ ꯄꯥꯝꯗꯦ ꯂꯥꯛꯇꯦ ꯂꯥꯛꯀꯦꯕꯕꯥꯗꯣ ꯑꯣꯛꯁꯥꯗꯣ ꯊꯣꯡꯉꯝꯃꯣ
ꯑ ꯌꯥꯝ ꯂꯩꯌꯦ
ꯑꯣꯛꯁꯥꯗꯤ ꯁꯣꯏꯕ ꯌꯥꯗꯦꯀꯣ ꯂꯩꯔꯝꯗ꯭ꯔꯗꯤ ꯑꯩ ꯑꯣꯛꯁꯥ ꯊꯣꯉꯝꯗ꯭ꯔꯗꯤ ꯑꯩ
ꯎꯝ ꯀꯟ ꯀꯂꯦ ꯆꯉ
ꯆꯠꯂꯣꯌꯦ ꯁꯨꯇꯤꯅꯦ ꯌꯨꯝꯗ ꯑꯗꯨꯝ ꯂꯩꯌꯦ ꯑꯩꯗꯤ ꯑꯁ ꯂꯣꯏꯔꯦ ꯍꯟꯗꯛꯁꯦ ꯅꯣꯏꯕꯅ ꯅꯪꯗꯤ ꯀꯔꯤ ꯀꯔꯤ ꯇꯧꯔꯒ ꯂꯩꯕ꯭ꯔꯣ ꯑꯗꯨꯗ
ꯑꯣ
ꯇꯥꯏꯌꯦ ꯅꯪꯗꯣ ꯀꯔꯤ ꯀꯔꯤ ꯇꯧꯔꯒ ꯂꯩꯕ꯭ꯔꯣ ꯑꯗꯨꯗ
ꯑꯩ ꯌꯨꯝꯗ ꯇ ꯌ ꯂꯩꯇ ꯑꯩ ꯍꯧꯕ ꯆꯥ ꯐ ꯏꯇꯗ
ꯐꯤꯒꯨꯝꯕ ꯁꯥꯕ ꯌꯥꯔꯗꯤ ꯁꯥꯑꯣ
ꯎꯝꯗꯥꯥꯡ ꯂꯕ ꯉ ꯍꯥꯏ ꯑꯗꯨ ꯀ ꯊ ꯀ ꯎꯝ ꯀꯣꯏꯕꯤꯁ ꯆꯦ ꯍ ꯀ ꯐꯅ ꯌꯥꯔꯒꯦꯠꯇ ꯊ ꯊꯥ ꯃꯣꯏ ꯌꯨꯝꯗ ꯆꯠꯁꯦ ꯍꯥꯏꯕꯗꯣ ꯎꯝ ꯍꯥꯎ ꯍꯥꯎ ꯖꯥꯁꯦ
ꯍꯣꯏ ꯆꯁꯦ ꯑꯩꯗꯤ ꯌꯥꯏꯑꯦ ꯄꯩꯁꯥꯒꯤ ꯋꯥꯅꯦ ꯄꯩꯁꯥ ꯈꯔ ꯋꯥꯠꯂꯦ ꯅꯪꯊ
ꯍ
ꯌꯥꯔꯕꯣ
ꯁꯥ
ꯅꯪ ꯄꯩꯁꯥ ꯈꯔ ꯌꯥꯝꯅ ꯄꯨꯊꯣꯛꯑꯣ ꯍꯥꯏꯕ
ꯉ ꯃꯄꯐꯥꯏꯗ ꯆꯁꯦ ꯍꯥꯏꯜ ꯆꯁ ꯎ
ꯍꯣꯏꯅꯦ ꯆꯥꯁꯤꯅꯦ ꯑꯩꯗꯤ ꯑꯩꯗꯤ ꯆꯥꯕꯒꯤ ꯋꯥꯕꯨꯗꯤ ꯆꯥꯕꯒꯤ ꯋꯥꯕꯨꯗꯤ ꯑꯩꯗꯤ ꯂꯣꯏ ꯌꯥꯏꯅꯦ
ꯎꯝ ꯆꯝꯕꯣ ꯀꯔꯁꯁꯥꯏꯁꯤꯡ ꯁꯁ ꯐ ꯑꯥ ꯍꯣꯏ ꯌꯥꯝ ꯍꯥꯎꯒꯅꯤ
ꯍꯣꯏ ꯑꯩꯁꯨ ꯆꯥꯅꯤꯡꯈ꯭ꯔꯦ ꯅꯪꯗꯤ ꯊꯣꯡꯕꯁꯨ ꯌꯥꯝ ꯍꯩꯕꯅꯤꯅ ꯅꯪꯅ ꯊꯣꯡꯂꯒ ꯄꯤꯖꯔꯗꯤ
ꯍꯣꯏ ꯇꯥꯏ ꯍꯣꯏ ꯇꯥꯏꯦ
ꯅꯪꯅꯀꯣ ꯊꯣꯡꯉꯒ ꯄꯤꯖꯥꯔꯗꯤꯀꯣ ꯌꯥꯝ ꯍꯥꯎꯒꯅꯤ ꯍꯥꯏꯕ ꯅꯪꯒꯤ ꯊꯣꯡꯕꯁꯨ ꯊꯥꯛꯄꯁꯨ ꯌꯥꯝ ꯍꯩꯕꯅꯤꯅ ꯊꯣꯡ ꯊꯥꯛꯄ ꯌꯥꯝ ꯍꯩꯕꯅꯤꯅꯀꯣ
ꯈꯕ꯭ꯔꯣ
ꯇꯥꯌꯦ ꯇꯥꯌꯦ
ꯅꯪ ꯌꯟ ꯆꯂꯒ ꯥꯏ ꯆꯂ ꯀꯅꯤ
ꯌꯨꯝꯗ ꯆꯠꯀꯗꯕ ꯄ꯭ꯂꯥꯟ ꯂꯩꯇꯦꯗ ꯍꯌꯦꯡ ꯋꯥꯏ ꯂꯧ ꯈꯔ ꯍꯥꯎꯔ ꯀꯥꯟꯗ ꯆꯠꯀꯗ꯭ꯔꯒ ꯈꯪꯗꯦ ꯂꯧ ꯁꯨꯕ ꯆꯠꯁꯦ
ꯑꯝ ꯔꯎ ꯔꯎ ꯁꯨꯕ ꯀꯅꯤ
ꯍꯣꯏ ꯆꯠꯃꯤꯟꯅꯁꯦ ꯂꯧꯁꯨꯕꯗꯨꯣ
ꯎꯝ ꯁꯨ ꯇꯥꯇ ꯌꯥꯔꯦ
ꯁꯨꯃꯤꯟꯅꯁꯦꯕ ꯑꯩꯈꯣꯏꯒꯤꯁꯨ ꯑꯃꯨꯛ ꯁꯦ ꯅꯣꯏꯒꯤꯁꯨ ꯑꯃꯨꯛ ꯁꯨꯁꯦ ꯏꯕꯥꯅꯤ ꯆꯠꯃꯤꯟꯅꯁꯦ ꯍꯥꯏꯕ
ꯀꯗꯤ ꯃꯤ ꯂꯩ ꯇꯁꯨꯒꯤ ꯁꯨꯗꯗꯤ ꯁꯣꯅꯕꯝꯅꯤ ꯂꯩꯇ
ꯑꯩꯈꯣꯏꯁꯨ ꯃꯥꯟꯅꯩꯌꯦ ꯑꯗꯣ ꯏꯕꯥꯅꯤ ꯑꯩꯈꯣꯏꯗ ꯑꯃꯨꯛ ꯆꯠ ꯅꯣꯏꯗ ꯑꯃꯨꯛ ꯆꯠ ꯆꯠꯂꯒꯁꯨ ꯁꯨꯃꯤꯟꯅꯕ ꯌꯥꯏꯗꯅ
ꯂꯧ ꯁꯨꯕꯥ ꯈꯥꯒꯣ ꯈꯥꯎꯕ ꯃꯇꯝ ꯆꯠꯂꯤ
ꯍꯣꯏ ꯆꯠꯁꯦ ꯆꯠꯁꯦ ꯌꯥꯏꯑꯦ
ꯎꯝ
ꯔꯤ ꯂꯧ ꯂꯩꯔꯦ ꯍꯟꯗꯛ ꯍꯟꯗꯛ ꯂꯧ ꯁꯨꯗꯣꯏꯅꯦ ꯂꯧꯕꯨ ꯀꯨꯝꯃꯅꯤ ꯍꯩꯇꯥ ꯍꯩꯇ ꯀꯨꯝꯃꯅꯤ
ꯂꯧ ꯆꯠꯄꯁꯤ ꯌꯥꯝꯨꯕꯔꯕ
ꯀꯅꯥ ꯀꯅꯥ ꯂꯩꯕ꯭ꯔꯣ
ꯀꯆꯣꯟꯁꯤ ꯂꯥꯛꯀꯅꯤ ꯅꯨꯡꯁꯥꯅꯥ ꯁꯥꯕꯔꯥ
ꯍꯣꯏ ꯌꯥꯝ ꯁꯥꯏꯌꯦ ꯑꯁ ꯉꯁꯤꯁꯨ ꯌꯥꯝ ꯁꯥꯒꯗꯕ ꯃꯥꯜꯂꯦ ꯅꯨꯡꯁꯥꯁꯦ ꯉꯔꯥꯡꯗꯤ ꯅꯣꯡ ꯆꯨꯕꯒꯤ
ꯑ ꯇꯗ ꯇꯂꯔ
ꯑꯩꯁꯨ ꯌꯥꯝ ꯇꯜꯂꯦ ꯁꯥꯕꯁꯦ ꯑꯁ
ꯑꯃꯨꯛꯀ ꯇꯨꯝꯅꯤꯡꯉꯦ ꯉꯁꯤ ꯈꯔ ꯉꯟꯅ ꯍꯧꯒꯠꯄꯤꯕꯒꯤꯔ ꯈꯪꯗꯦ ꯍꯧ ꯁꯨꯃꯥꯏꯅ ꯇꯧꯕ꯭ꯔꯥ ꯅꯪꯁꯨ ꯈꯔ ꯉꯟꯅ ꯍꯧꯒꯠꯂꯗꯤ ꯑꯃꯨꯛ ꯇꯨꯝꯅꯤꯡꯕꯗꯣ
ꯇꯧꯗꯕ꯭ꯔꯣ
ꯆꯠꯁꯤꯔꯣ
ꯆꯠꯁꯤꯅꯦ ꯌꯥꯏꯅꯦ ꯑꯩꯗꯤ ꯏꯌꯥ ꯌꯥꯏꯅꯦ ꯍꯟꯗꯛꯁꯦ ꯀꯣꯂꯦꯖꯁꯨ ꯆꯠꯇꯕꯒꯤ ꯌꯨꯝ ꯗ ꯑꯗꯨꯝ ꯂꯩꯕꯗꯤ ꯌꯥꯏꯌꯦ
ꯁꯦꯀꯤꯍꯦꯟꯁꯨ ꯈꯟꯕ ꯆꯠꯁꯦ
ꯍꯣꯏ ꯌꯥꯏꯑꯦ ꯆꯠꯁꯦ
ꯔꯤꯒꯤ ꯃ ꯀ ꯐꯨꯔꯤ ꯑ ꯅꯣꯡꯝꯕ ꯊꯣꯛ ꯄꯨꯔꯥ ꯌꯦꯡꯕ ꯆꯠꯁꯩ
ꯐꯨꯔꯤꯠ ꯑꯂꯨꯝꯕ
ꯎꯝ
ꯔꯦ ꯁꯃꯥꯥꯟꯂꯕꯨꯣ ꯑꯔꯨꯝꯕ ꯀꯅ
ꯍꯄ ꯅ ꯆꯥꯕꯁꯁꯦ
ꯄꯅꯤꯄꯨꯔꯤ ꯆꯥꯁꯤꯔꯣ ꯆꯥꯗꯕ ꯀꯨꯏꯔꯦ ꯑꯗꯣ
ꯍꯪꯉ ꯆ ꯆꯪꯅꯕ ꯀꯨꯏꯕ
ꯍꯣꯏ ꯀꯪꯂꯥꯁꯨ ꯆꯪꯗꯕ ꯀꯨꯏꯔꯦ ꯆꯪꯁꯦ
ꯁꯥꯦ ꯁꯝꯕ ꯃꯅꯨꯡꯗꯗꯤ ꯃꯅꯨꯡꯗꯒꯅꯤ
ꯍꯣꯏ ꯍꯣꯏꯉ ꯍꯣꯏ ꯃꯣꯏꯗꯤ
ꯃꯣꯏ ꯇ ꯀꯦꯇ ꯏꯄꯥ ꯈꯨꯅ ꯀꯣꯏ ꯑꯔ ꯄ
ꯄꯨꯟ ꯑꯣꯏꯕꯅꯦꯍꯦ ꯑꯩꯣꯏ ꯑꯣꯏꯗꯥꯏꯅꯦ
ꯊ ꯂꯥꯥꯛ ꯄꯔꯁꯕ ꯃꯥꯔ
ꯄꯩ ꯌꯥꯝ ꯆꯪꯕꯨꯗꯤꯅ ꯅꯠꯇꯦ ꯑꯗꯨꯒꯤꯁꯨ ꯈꯔ ꯀꯨꯏꯟ ꯑꯣꯏꯈꯤꯕꯅꯦ ꯀꯥꯎꯗꯤ ꯀꯥꯎꯊꯣꯛꯈ꯭ꯔꯦ
ꯆꯧꯒꯗ ꯈꯕꯅꯤ ꯁꯃꯥꯏꯚꯒꯤꯖꯁꯦ
ꯆꯔꯅꯣꯡ ꯁꯨꯔꯗꯤ ꯄ꯭ꯔꯗꯅꯤ
ꯅꯝ ꯀꯟꯅꯗꯤ ꯀꯩꯕ ꯌꯥꯗꯦ ꯎꯃꯥꯡ ꯀꯥꯡꯉꯦ
ꯑꯩꯈꯣꯏꯁꯨꯅꯦ ꯑꯩꯈꯣꯏꯗꯁꯨ ꯆꯞ ꯃꯥꯟꯅꯩ ꯌꯥꯝ ꯁꯥꯏ
ꯅꯣꯏꯗꯗꯤ ꯈꯔ ꯅꯨꯡꯉꯥꯏꯔꯝꯒꯅꯤ
ꯅꯨꯡꯉꯥꯏꯇꯦ ꯃꯅꯥꯏꯌꯦ ꯌꯥꯝ ꯁꯥꯏꯌꯦ ꯑꯩꯈꯣꯏꯗꯁꯨ ꯑꯗꯨꯗꯥꯏꯗꯒꯤ ꯅꯨꯡꯉꯥꯏꯕꯅꯣꯗ ꯅꯣꯏꯅ ꯍꯦꯟꯅ ꯅꯨꯡꯉꯥꯏꯔꯝꯒꯅꯤ ꯑꯩꯉꯣꯟ ꯑꯁꯤ
ꯌ ꯐꯩꯁ ꯀꯦ ꯀꯕꯤ ꯀꯁꯨ ꯀ ꯊꯣꯛꯇ ꯎꯝ
ꯅ ꯅꯣꯏꯒꯤ ꯍꯩꯅꯧꯗ ꯊꯨꯝꯗꯕ꯭ꯔꯣ
ꯂ ꯍꯧꯗꯌꯦ
ꯍꯥ
ꯁꯤꯦꯡꯥꯏꯇ ꯍꯥꯏ ꯈꯣꯏꯅꯕ ꯏꯁꯤꯡ ꯂꯩꯇꯦ
ꯒꯤꯜꯍꯧꯗꯨꯔꯣ
ꯃꯥ ꯀꯥꯁꯦ ꯀꯅꯤ ꯑꯣ
ꯅꯪ ꯆꯠꯂꯣꯗꯅ ꯌꯨꯝꯗ ꯑꯗꯨꯗꯤ
ꯑꯗꯨ ꯃꯤ ꯂꯩꯗ ꯑꯩ ꯑꯩꯈꯣꯏ ꯁꯨꯔꯗꯗꯤ ꯃꯤ ꯂꯩꯇꯣꯏꯅꯤ
ꯑꯩꯣꯏꯅꯦ
ꯎꯝꯕꯨꯛ ꯆ ꯆꯥ
ꯎꯝ
ꯑꯣꯏꯔꯣ ꯎꯝ ꯂꯄꯦ ꯑꯗꯨ